ꯑꯥ ꯍꯜꯂꯣ ꯇꯥꯕꯔꯣ ꯇꯥꯕꯤ
ꯇꯥꯔꯦ ꯇꯥꯔꯦ
ꯑꯁ ꯀꯔꯤ ꯇꯧ ꯂꯩꯕ꯭ꯔꯣ ꯏꯁ
ꯇꯧꯔꯛ ꯑꯦ
ꯌꯁꯀꯔꯤꯖ
ꯏꯁ ꯀꯔꯤ
ꯍꯦ ꯁꯧꯒ꯭ꯔꯤꯅꯦ ꯅꯪꯒꯤ ꯐꯦꯟ ꯐꯣꯟꯖꯗꯤ ꯑꯃ ꯀꯥ ꯂꯩꯦꯀꯣ
ꯑꯣ ꯍꯣ
ꯀꯑ ꯐꯖꯅ ꯍꯆ
ꯑ ꯅꯪꯒꯤꯁꯨ ꯏꯁꯤꯡ ꯃꯈꯣꯠ ꯇꯥꯏꯅꯦ ꯅꯪꯒꯤꯗꯤ
ꯏꯁꯤꯡ ꯎꯝ ꯃꯁꯔꯨꯝ ꯃꯤ ꯈꯔ ꯆꯪꯉꯦ
ꯄꯖꯁꯤꯗꯤꯃꯏ ꯀꯥ ꯄꯤ
ꯆꯥꯛ ꯆꯥꯔꯕꯣ
ꯁꯔꯦꯗ ꯂꯕꯨ ꯂꯥꯃꯦꯗꯈꯣꯏꯗꯤ
ꯑꯦꯁ ꯌꯥꯝ ꯉꯜꯂꯦꯀꯣ ꯆꯥꯔꯝꯃꯣꯏ ꯑꯩ ꯁꯤ
ꯂ ꯆꯥꯔꯦꯍꯦ ꯑꯃꯨꯛ ꯂꯥꯝꯈ꯭ꯔꯦ ꯊꯕꯛ ꯍꯜꯂꯛꯄꯗ ꯉꯃꯗꯤ ꯂꯦꯣ ꯑꯩꯈꯣꯏ ꯑꯩꯅ ꯊꯕꯛ ꯍꯜꯂꯛꯄꯗꯣ ꯄꯨꯡ ꯁꯤꯛꯁ ꯁꯤꯛꯁꯇ ꯍꯜꯂꯛꯄꯅꯦ ꯑꯗꯨꯒ ꯁꯤꯛꯁ ꯊꯥꯔꯇꯤ ꯁꯚꯦꯟ ꯇꯥꯔꯝꯗꯥꯏꯗꯤ ꯆꯥꯔꯦ
ꯏꯁꯁ ꯅꯪꯅ ꯍꯜꯂꯛꯑꯒ ꯊꯣꯡꯉꯤꯔꯣ ꯅꯠꯇ꯭ꯔꯒ ꯔꯦꯗꯤꯗ ꯊꯝꯂꯝꯃꯤꯔꯣ
ꯔꯦꯗꯤꯗ ꯊꯝꯃꯝꯕꯅꯦ ꯑꯗ ꯑꯩꯅ ꯊꯣꯡꯗ꯭ꯔꯦꯗ
ꯋꯥ ꯅꯨꯡꯉꯥꯏꯕ ꯄꯨꯟꯁꯤ ꯍꯥꯏꯁꯤꯗꯤ ꯁꯤꯅꯤ ꯀꯩꯅꯣ
ꯑꯗꯨꯅꯤ ꯑꯗꯨꯅꯤ ꯌꯥꯝ ꯅꯨꯡꯉꯥꯏꯈ꯭ꯔꯕ ꯄꯨꯟꯁꯤꯅꯦ ꯑꯩꯈꯣꯏꯗꯤ
ꯃꯍꯥꯔꯥꯅꯤꯒꯤ ꯄꯨꯟꯁꯤ ꯃꯤꯀꯜ
ꯅꯪꯗꯤ ꯀꯃꯥꯏꯅ ꯇꯧꯔꯤ ꯅꯚꯏꯈꯣꯏꯗꯣ ꯏꯕꯥꯏꯈꯣꯏꯗꯣ ꯂꯩꯗ꯭ꯔꯣ ꯏꯇꯩꯈꯣꯏꯗꯣ
ꯅ ꯌꯥꯗ ꯔꯦꯅꯦ
ꯃꯤ ꯃꯤ ꯑꯗꯨꯗꯒꯤ ꯂꯣꯏꯅ ꯅꯨꯡꯁꯤ ꯅꯥꯔꯒ ꯂꯣꯏ ꯄꯟꯊꯨꯡ ꯌꯧꯒꯗꯧꯔꯤꯅꯦ ꯑꯩꯈꯣꯏ ꯁꯤꯗ
ꯑꯩꯃ ꯑꯩꯈꯣꯏꯒꯤꯁꯨ ꯁꯦꯝꯂꯛꯑꯣꯅꯤ ꯑꯗꯨꯗꯤ ꯑꯗ ꯅꯪꯅ ꯀꯃꯥꯏꯅ ꯇꯧꯔꯤꯕ ꯑꯗꯨꯗꯤ ꯑꯗꯨ
ꯑꯩꯈꯣꯏꯗꯤ ꯍꯧꯖꯤꯛ ꯀꯟꯅ ꯋꯥꯔꯤ
ꯌꯧꯗꯧ ꯅꯪ ꯅꯪ ꯅꯪꯒꯤꯁꯨ ꯌꯧꯗꯧꯔꯕꯣ
ꯑꯁ ꯌꯥꯎꯗꯧꯔꯦꯗ ꯑꯩꯈꯣꯏꯗꯤ ꯑꯉꯥꯡꯅ ꯂꯣꯏꯅ
ꯑꯉꯥꯡ ꯃꯤꯡꯒ ꯂꯣꯏ ꯑꯉꯥꯡ ꯃꯤꯡꯒ ꯂꯣꯏ ꯊꯣꯟꯕ ꯂꯣꯏꯔꯕ
ꯑꯉꯥꯡ ꯃꯤꯁꯤꯅ ꯉꯁꯤ ꯊꯣꯟꯁꯦ ꯍꯥꯏꯅꯔꯦ
ꯑꯗꯨ ꯂꯣꯏꯔꯒ ꯑꯃꯨꯛ ꯄꯟꯊꯨꯡ ꯌꯧꯗ꯭ꯔꯗꯤ ꯐꯔꯛ ꯇꯥꯅꯤ
ꯑꯁ ꯁꯣꯏꯗ꯭ꯔꯕꯅꯦ ꯋꯥꯔꯤ ꯅꯨꯡꯉꯥꯏꯈ꯭ꯔꯕꯅꯦ ꯑꯩꯈꯣꯏꯗꯤ ꯉ ꯃꯣꯏꯁꯤꯡꯁꯤꯅ ꯃꯔꯣꯜ ꯑꯃ ꯅꯣꯏꯁꯨ ꯁꯦꯝꯍꯧ ꯑꯦ ꯁꯤ ꯃꯇꯥꯡꯗ
ꯌꯦꯡꯒꯦ ꯇꯧꯕꯅꯦ ꯀꯤꯕ꯭ꯔꯥ ꯈꯪꯗꯦ ꯂꯣꯏ ꯆꯦꯟꯈꯤ ꯎꯥꯏ ꯂꯩꯇ
ꯁꯤꯃꯥꯡꯅ ꯁꯦꯝꯍꯧꯗ꯭ꯔꯤꯗꯤ ꯃꯇꯝ
ꯀꯔꯤꯕ ꯅꯪ ꯅꯪ ꯅꯪ ꯇꯧꯅꯨ ꯀꯣ
ꯑ ꯑꯩꯈꯣꯏꯗꯤ ꯍꯦꯛꯇ ꯌꯥꯗꯦꯕ ꯑꯁ ꯄꯔꯦꯡ ꯂꯦꯡꯕꯅꯦꯕ ꯑꯁ ꯍꯧꯖꯤꯛ ꯀꯣꯛ ꯉꯥꯎꯔꯤꯅꯦ ꯃꯉꯥ ꯃꯉꯥꯒ ꯌꯧꯁꯜꯂꯦ ꯃꯉꯥꯁꯤꯗ ꯀꯔꯝꯕ ꯈꯟꯁꯤꯔꯥꯅꯀꯣ ꯋꯥꯈꯜ ꯊꯥꯗꯔꯤ ꯀꯟꯅ
ꯈꯥꯏꯕ ꯌꯥꯔꯗꯤ ꯈꯥꯏꯔꯛꯑꯣꯗꯅ
ꯑꯁ ꯑꯩ ꯈꯥꯏꯔꯛꯀꯦ ꯍꯥꯏꯕꯅꯤ ꯃꯣꯏ ꯆꯠꯂꯣ ꯌꯥꯗꯦꯅꯦ ꯀꯃꯥꯏꯅ ꯇꯧꯁꯤꯒꯦ
ꯑꯋꯥ ꯌꯥꯝ ꯆꯥꯛꯏꯃꯦꯁꯤꯕꯣ ꯀꯃꯥꯏꯅ ꯇꯧꯅꯤ
ꯑꯁ ꯑꯩꯁꯦ ꯑꯩ ꯅꯣꯏ ꯊꯥꯗꯣꯛꯑꯒꯦ ꯍꯥꯏꯔꯒ ꯑꯁ ꯑꯩ ꯊꯥꯗꯣꯛꯄ ꯉꯝꯃꯔꯣꯏ ꯍꯥꯏꯅꯤꯍꯦ ꯑꯩꯉꯣꯟꯗꯨꯞ ꯀꯈ꯭ꯔꯕ ꯃꯥꯜꯂꯤꯅꯦ ꯃꯣꯏꯁꯦ
ꯅꯪꯅ ꯅꯪꯅ ꯄꯣꯠꯁ ꯁꯦꯝꯕꯤꯒꯤꯔꯣ ꯀꯔꯤ ꯀꯔꯤ ꯅꯨꯃꯤꯠꯁꯤꯒ ꯈꯠꯆꯜꯂꯝꯒꯅꯤ ꯅꯪ
ꯑꯁ ꯃꯣꯏꯅꯁꯨ ꯈꯜꯂꯤꯕꯅꯦ ꯑꯩꯁꯦ ꯄꯣꯠꯁ ꯁꯦꯝꯈ꯭ꯔꯕ꯭ꯔꯥꯅꯒꯣ ꯃꯣꯏꯁꯦ ꯆꯥꯕ ꯊꯛꯄ ꯒ꯭ꯌꯥꯟ ꯇꯥꯗ꯭ꯔꯦ ꯍꯥꯏꯌꯦ ꯍꯧꯖꯤꯛꯀꯥꯟꯗꯤ
ꯆꯤꯡꯅꯔꯦꯀꯣ ꯅꯪꯁꯦ ꯌꯥꯔꯔꯣꯏ ꯁꯤꯗꯤ ꯀꯥꯏꯗꯒꯤ
ꯍꯧꯖꯤꯛ ꯁꯥꯏ ꯋꯥ ꯅꯦ ꯑꯁ ꯌꯥꯝꯃꯟꯗꯅꯀꯣ ꯑ ꯑꯃꯅ ꯀꯣꯜ ꯇꯧꯔꯛ ꯀꯦ ꯍꯥꯏꯒꯅꯤ ꯑꯃꯅ ꯇꯧꯔꯛꯀꯦ
ꯁ
ꯐ ꯐꯩꯒꯤꯗꯤ ꯑꯃꯗꯤ ꯑꯃꯗꯤ ꯁꯣꯏꯗ꯭ꯔꯕꯅꯦꯍꯦ
ꯑꯃ ꯑꯃꯥꯎ ꯐꯥꯎꯍꯧꯗꯗꯤ ꯅꯪ ꯃꯥꯡꯃꯟꯗ꯭ꯔꯣ ꯃꯉꯥ ꯄꯨꯡ ꯃꯉꯥ ꯇꯔꯨꯛ ꯐꯥꯎ ꯅꯥꯔꯒ ꯑꯦꯁ ꯁꯨꯡ ꯂꯦꯡ ꯂꯦꯡꯉꯔꯣꯏ
ꯂꯩ ꯉꯗꯕ ꯃꯥꯥꯟꯗꯅꯦ ꯃꯤ ꯊꯕꯛꯁꯨ ꯇꯧꯒꯗꯧꯔꯦ ꯍꯥꯏꯅꯤ ꯊꯕꯛ
ꯅꯠꯇꯦꯕ ꯃꯤ ꯍꯥꯏꯕꯁꯦ
ꯎꯝ
ꯃꯤ ꯍꯥꯏꯕꯁꯦ ꯇꯝꯕ ꯉꯝꯗꯕꯅꯦꯕ ꯉꯍꯥꯛꯇꯪꯒꯤ ꯅꯨꯡꯁꯤꯠ ꯇꯜꯂꯛꯄꯗ ꯑꯩꯩ ꯍꯤꯕꯁꯨ ꯌꯥꯎꯕꯅꯦꯕ
ꯑꯦ ꯃꯣꯏꯅ ꯄꯥꯏꯔꯒ ꯑꯩꯁꯨ ꯄꯥꯏꯔ ꯂꯣꯏꯔꯦ ꯀꯩꯅꯣ
ꯑꯩꯃ ꯁꯤꯗꯤꯕꯔꯥ
ꯃꯣꯏꯅ ꯄꯩꯔꯗꯤ ꯑꯩꯁꯨ ꯄꯩꯕ ꯇꯥꯕꯅꯤꯅꯦ ꯑꯁ
ꯅꯪ ꯃꯤꯅ ꯄꯥꯏꯔꯗꯤ ꯅꯪꯅ ꯆꯨꯝꯅ ꯂꯦꯞꯀꯗꯕꯅꯦ ꯅꯪꯗꯔ ꯂꯂꯦ
ꯑꯩꯗꯤ ꯑꯗꯨꯒꯨꯝꯕ ꯃꯤ ꯅꯠꯇꯦꯅꯦ ꯃꯣꯏꯅ ꯍꯦꯛ ꯄꯥꯏꯔꯕ
ꯃꯤꯅ ꯄꯩꯗꯅ ꯆꯨꯝꯒꯗꯕ ꯅꯪꯅ ꯆꯨꯝꯃꯗꯤ ꯃꯤꯅ ꯄꯩꯒꯗꯕ ꯈꯪꯉꯦꯗꯅ ꯃꯤꯅ ꯅꯪ ꯃꯤ ꯑꯃꯅ ꯆꯨꯝꯃꯗꯤ ꯑꯁ ꯅꯪꯁꯦ ꯀꯔꯤ ꯏ ꯀꯔꯤ ꯅꯪꯒꯤ ꯏꯁꯁꯦ ꯀꯔꯤ ꯃꯆꯨ ꯑꯣꯏꯒꯦ
ꯑꯁ ꯑꯩꯈꯣꯏꯗꯤ ꯌꯥꯝ ꯇꯥꯡꯕꯅꯦ ꯕ꯭ꯂꯨꯅꯦ ꯕ꯭ꯂꯨ
ꯑꯃ
ꯑꯗꯨ ꯀꯂꯔ ꯑꯣꯏꯕꯅꯤꯅꯀꯣ ꯌꯥꯗ꯭ꯔꯦꯅꯦ
ꯁꯥ ꯉꯥꯒꯤ ꯏ ꯃꯆꯨꯅꯤ
ꯕꯤꯔ ꯀꯥꯏ
ꯅꯪ ꯅꯪꯁꯦ ꯉꯁꯤꯗꯤꯦ ꯃꯨꯠ ꯅꯨꯡꯉꯥꯏꯕ ꯃꯥꯂꯦ ꯑ
ꯑꯁ ꯑꯩꯈꯣꯏꯗꯤ ꯑꯁꯤ ꯍꯦꯛ ꯇꯧꯕꯗꯒꯤꯗꯤ ꯂꯣꯏꯔꯦ ꯆꯥꯕ ꯊꯛꯄ ꯒ꯭ꯌꯥꯟꯒ ꯇꯥꯕꯗꯗꯤ ꯀ ꯇꯧꯍꯧꯔꯗꯤ ꯌꯥꯔꯦ ꯍꯦ ꯍꯦ
ꯍꯤꯟꯖꯥꯡ ꯍꯥꯎꯗ꯭ꯔꯁꯨ ꯅꯣꯛꯕꯄ꯭ꯔꯥ
ꯑꯁ ꯑꯩꯈꯣꯏꯗꯤ ꯀꯔꯤ ꯍꯥꯏꯅꯤ ꯃꯨꯠ ꯁꯥꯒꯠꯄꯗ ꯂꯣꯏꯔꯕꯅꯤ ꯑꯁ ꯍꯦꯛ ꯌꯥꯎꯔꯣ ꯍꯩ ꯌꯥꯎꯕ ꯅꯨꯃꯤꯠꯇꯒꯤꯀꯣ ꯑꯩꯅ ꯇꯧꯕ ꯊꯕꯛꯇꯨꯗꯤ ꯂꯣꯏꯔꯦ ꯆꯥꯔꯁꯨ ꯅꯣꯛꯏ ꯇꯨꯝꯃꯁꯨ ꯅꯣꯛꯏ ꯁꯧꯒꯠꯄꯁꯨ ꯅꯣꯛꯏ ꯏ ꯑꯥ ꯈꯪꯗ꯭ꯔꯦ
ꯅꯌꯥꯗꯤ ꯇꯦꯛ ꯀꯅꯤꯀꯣ ꯅꯌꯥ ꯇꯦꯛ ꯀꯅꯤ ꯌꯥꯝ ꯅꯣꯛꯀꯅꯨ
ꯑꯁ ꯃꯣꯏꯁꯨ ꯍꯦꯛꯇ ꯅꯩꯊꯔꯛꯏꯅꯦ ꯅꯨꯡꯗꯥꯡꯗꯅ ꯍꯦꯟꯅ ꯅꯨꯡꯉꯥꯏꯔꯦꯅꯦ
ꯍꯣꯏ ꯑꯗꯨ ꯅꯪ ꯍꯦꯟꯕ ꯉꯝꯗ꯭ꯔꯕꯣ
ꯉꯝꯗ꯭ꯔꯦ
ꯃꯣꯏꯅ ꯍꯦꯟꯕ꯭ꯔꯣ ꯅꯪꯅ ꯍꯦꯟꯕ꯭ꯔꯣ
ꯑꯁ ꯂ ꯂꯣꯏꯅ ꯍꯦꯟꯅꯩꯗ ꯑꯩꯁꯨ ꯍꯦꯜꯂꯤ ꯃꯣꯏꯁꯨ ꯍꯦꯜꯂꯤ ꯒ꯭ꯌꯥꯟ ꯇꯥꯗꯦ ꯍꯥ
ꯒ꯭ꯌꯥꯟꯁꯦ ꯄꯨꯡꯃꯥꯡ ꯃꯥꯡꯉꯦ ꯍꯥꯏꯁꯤꯔꯣ
ꯑꯗꯨꯅꯦ ꯒ꯭ꯌꯥꯟꯒ ꯄꯨꯡꯃꯥꯡ ꯃꯥꯡꯉꯦ ꯇꯧꯔꯤꯖꯦ ꯑꯁ ꯌꯥꯝꯃꯟꯗꯅꯀꯣ ꯍꯧꯖꯤꯛꯁꯨ ꯂꯥꯏꯟꯗ ꯂꯦꯞꯄ ꯂꯩꯕꯅꯦ ꯑꯩ ꯇꯧꯔꯒꯦ ꯑꯩ ꯇꯧꯔꯛꯀꯦ ꯍꯥꯏꯔꯒ
ꯍꯥ ꯍꯥ ꯌꯥꯝ ꯐꯩꯌꯦ ꯑꯩꯈꯣꯏꯗꯤ ꯁꯤꯠꯇ꯭ꯔꯦ
ꯍꯥ ꯍꯦ ꯁꯤꯠ ꯅꯕ ꯈꯔ ꯅꯩꯌꯨ ꯅꯤꯌꯦ ꯅꯨꯄꯥ ꯍꯥꯏꯁꯤꯗꯤ ꯑꯩꯈꯣꯏꯒꯤ ꯈꯨꯠꯇ ꯂꯩꯕꯅꯤꯅꯦ
ꯃꯣꯏꯁꯦ ꯍꯦꯛꯇ ꯀꯥꯏꯌꯦꯕ
ꯑꯁ ꯅꯪꯗꯨ ꯊꯃꫭꯏ ꯀꯥꯏꯒꯟ ꯃꯤ ꯃꯥꯜꯂꯤꯗ ꯉꯁꯤꯗꯤ ꯄꯥꯟꯒ ꯑꯣꯛꯁꯥ ꯆꯥꯏ
ꯍ ꯑꯗꯨ ꯑꯗꯨ ꯅꯗꯤ ꯅ ꯅ ꯅꯪ ꯅꯪ ꯅꯪ ꯌꯥꯝ ꯅꯣꯛꯏꯁꯦ ꯑꯁꯤ ꯀꯩꯅꯣꯝꯃ ꯌꯥꯎꯕꯒꯤꯅꯤꯗꯅ
ꯑꯗꯨꯅꯦ ꯅꯨꯡꯉꯥꯏꯕ ꯃꯇꯝꯗ ꯍꯦꯛꯇ
ꯅꯪ ꯍꯤꯟꯖꯥꯡ ꯍꯥꯎꯗ꯭ꯔꯗꯤ ꯅꯣꯛꯑꯝꯃꯣꯏ
ꯑꯁ ꯑꯩꯅ ꯍꯥꯏꯒꯅꯨꯗ ꯑꯩꯈꯣꯏꯗꯤ ꯍꯧꯖꯤꯛ ꯀꯥꯅꯦ ꯅꯨꯡꯇꯤꯒꯤ ꯅꯣꯛꯑꯦ ꯒ꯭ꯌꯥꯟꯒ ꯇꯥꯕ ꯅꯠꯇꯦ ꯄꯪꯅꯣꯛꯇ ꯅꯣꯛꯑꯒ ꯀꫭ
ꯐꯔꯦ ꯑ
ꯈꯪꯗꯦ ꯍꯟꯗꯛ ꯃꯇꯥꯡꯁꯦ ꯑꯁꯤ ꯑꯩꯈꯣꯏꯒꯤ ꯁꯤ ꯊꯕꯛꯁꯦ ꯂꯣꯏꯈ꯭ꯔꯗꯤ ꯉꯥꯎꯕ꯭ꯔꯥ ꯈꯪꯗꯦ
ꯎꯝ ꯕꯣꯔꯥ ꯄꯥꯏꯔꯒ ꯆꯠꯀꯅꯤ ꯕꯣꯔꯥꯗꫭꯔꯦꯗꯤ ꯍꯟꯅ ꯊꯝꯃꯣ
ꯗꯤ ꯋꯥꯠꯂꯤ ꯑꯗꯨ ꯌꯦꯡꯕ ꯇꯥꯔꯦ ꯊꯥ ꯑꯃ ꯃꯅꯨꯡꯁꯤꯗꯅꯦ ꯂꯞ ꯒꯨꯔꯨ ꯑꯣꯟꯈꯤꯗꯅ ꯁꯣꯏꯅꯤ ꯑꯩ ꯍꯥ
ꯑꯣ
ꯑꯥ..
ꯉꯥꯎ꯭ꯔꯦ ꯉꯥꯎ꯭ꯔꯦ ꯉꯥꯎ꯭ꯔꯦ ꯃꯤꯗꯤ
ꯃꯣꯏ ꯇꯥꯕ꯭ꯔꯣ
ꯎꯝ
ꯇꯥꯗ꯭ꯔꯣ
ꯇꯥꯏꯌꯦ ꯇꯥꯏꯌꯦ ꯇꯥꯏꯌꯦ ꯇꯥꯥꯏꯌꯦ
ꯀꯩꯕꯥ ꯑꯩꯈꯣꯏ ꯈꯨꯟꯒꯤ ꯑꯃ ꯈꯨꯏꯗꯣꯝ ꯍꯥꯏꯕꯗꯣ ꯍꯥ ꯍꯥ
ꯍꯣꯏ
ꯑꯗꯨꯁꯨ ꯌꯥꯗꯦꯗ ꯑꯁ ꯑꯗꯨꯁꯨ ꯋꯥꯔꯤ ꯊꯕ ꯀꯣꯗꯤ ꯅ ꯎꯄꯗ ꯅ ꯎꯄꯗ ꯀꯣ ꯟꯒ ꯇꯥꯗꯦꯗꯨꯁꯨ ꯃꯥꯁꯨ ꯅꯨꯡꯇꯤ ꯍꯔꯥꯎꯔꯒ ꯂꯩ
ꯅꯪ ꯅꯪꯒ ꯆꯞ ꯃꯥꯟꯅꯔꯦ ꯅꯪꯒꯤ ꯄꯨꯟꯁꯤꯒ ꯃꯥꯒꯤ ꯄꯨꯟꯁꯤꯒ ꯆꯞ ꯆꯞ ꯃꯥꯟꯅꯔꯦ
ꯅꯨꯡꯉꯥꯏꯕ ꯍꯥꯏꯕꯗꯣ ꯁꯤꯅꯤꯗꯅ ꯌꯥꯝ ꯃꯥꯅꯤ ꯃꯥꯅꯤ
ꯅꯨꯡꯉꯥꯏꯊꯣꯛꯀꯗꯕꯅꯦ ꯎꯝ
ꯑꯦꯁ ꯀꯔꯤ ꯑ ꯑꯁ ꯌꯥꯝ ꯅꯣꯛꯅꯤꯡꯕ ꯋꯥ ꯑꯃ ꯂꯩꯕꯅꯤꯅꯦ ꯑ ꯆꯤꯡꯔꯣꯝꯗꯒꯤ ꯅꯨꯄꯥ ꯑꯃ ꯀꯔꯤ ꯍꯤꯟꯖꯥꯡ ꯆꯥꯕ꯭ꯔꯥ ꯍꯥꯏꯔꯒ ꯎꯁꯣꯏ ꯆꯥꯏꯌꯦꯅ ꯍꯥꯏꯕ ꯑꯗꯨꯗ ꯑꯩꯁꯦ ꯎꯁꯣꯏꯗꯣ ꯀꯥꯎꯊꯣꯛꯈ꯭ꯔꯕ ꯀꯔꯝꯕꯅꯣ ꯍꯥꯏ ꯀꯔꯝꯕꯅꯣ ꯑꯩ ꯈꯪꯗ꯭ꯔꯦ ꯍꯥꯏꯔ ꯑꯗꯨꯝ ꯍꯥꯏꯔꯒꯦꯀꯣ ꯀꯩꯕ ꯑ ꯑꯁ ꯔꯦꯡꯦꯡ ꯄꯏ ꯊꯗ ꯆꯥꯏꯌꯦ ꯇꯦ
ꯑ
ꯃꯗꯤ ꯌꯥ
ꯑꯗꯨꯃꯥꯏꯅ ꯍꯥꯏꯔꯛꯄꯗꯗꯤ ꯑꯩ ꯁꯤꯒꯗꯧꯕꯅꯦ ꯅꯣꯛꯄꯗ ꯌꯥꯥꯖꯥ ꯊꯦꯡꯅꯩ ꯀꯃꯤꯖꯦ ꯑꯁ ꯆꯥꯏꯒꯅꯨ ꯑꯗꯨꯒ ꯍꯧꯖꯤꯛ ꯅꯨꯄꯤ ꯑꯃꯁꯨ ꯀꯣꯜ ꯇꯧꯔꯝꯃꯦ ꯇꯥꯕ ꯎ ꯍꯥꯏꯔꯤꯗꯁꯕꯦꯟ ꯁꯚꯦꯟ ꯁꯤꯛꯁ ꯇꯨ ꯑꯩꯠ ꯖꯤꯔꯣ ꯑꯆꯥ ꯇꯕꯣ ꯀꯣꯛꯁꯦ ꯌꯥꯝ ꯅꯨꯡꯉꯥꯏꯇꯦꯅꯦ ꯑꯗꯨꯒ ꯑꯁꯣꯝ ꯃꯄꯥꯟꯗ ꯑꯣꯏꯕꯒꯤꯅꯦ ꯅꯨꯄꯤ ꯑꯃ ꯍꯧꯖꯤꯛ ꯈꯛꯇ ꯑꯩ ꯋꯥꯔꯤ ꯁꯥꯟꯅꯔꯝꯃꯦꯕ ꯑꯗꯨꯗ ꯃꯉꯣꯟꯗ ꯅꯨꯄꯥ ꯈꯔꯅ ꯃꯜꯂꯛꯅꯕ ꯂꯥꯛꯄ ꯃꯥꯜꯂꯦ ꯑꯗꯣ ꯑꯉꯥꯡꯅꯦꯕꯀꯣ ꯅꯨꯄꯥꯗꯣ ꯑꯗꯣ ꯀꯔꯤ ꯍꯥꯏꯕ꯭ꯔꯥ ꯍꯥꯏꯒ ꯃꯩꯇꯩꯂꯣꯟꯗꯁꯨ ꯃꯥꯗꯣ ꯐꯖꯅ ꯍꯥꯏꯕ ꯍꯩꯇꯕ ꯀꯣꯜ ꯇꯧꯔꯛꯑꯒ ꯁꯨꯃꯥꯏꯅ ꯍꯥꯏꯌꯦꯅ ꯍꯥꯏꯔꯒ ꯎ ꯃꯃꯥꯒꯤ ꯅꯧꯗꯣꯏ ꯃꯅꯝꯐꯥꯎ ꯂꯣꯏꯗ꯭ꯔꯤ ꯅꯐꯝ ꯅꯝꯃꯤ ꯍꯥꯏꯕ ꯒ꯭ꯌꯥꯟ ꯇꯥꯕ꯭ꯔꯥ
ꯑꯗꯨꯒꯨꯝꯕ ꯑꯉꯥꯡꯅ ꯑꯩꯉꯣꯟꯗ ꯋꯥꯊꯤ ꯇꯧꯔꯛꯑꯦ ꯍꯥꯏ ꯃꯃꯥꯡꯒꯤ ꯌꯦꯅꯗꯏ ꯃꯅꯥ ꯀꯣꯛꯇꯗꯤ ꯁꯥꯔ
ꯗ
ꯑ ꯍꯥꯏꯒꯅꯣ ꯅꯨꯄꯤꯁꯤꯡ ꯖꯥꯅꯤꯀꯣ ꯅꯨꯄꯤꯁꯤꯡꯁꯨ ꯋꯥꯔꯤ ꯌꯥꯝ ꯁꯥꯟꯅꯔꯛꯑꯦ ꯑꯁ ꯍꯔꯥꯎꯗꯕ ꯌꯥꯗ꯭ꯔꯅꯦ ꯀꯩꯗꯧꯒꯅꯤ ꯊꯕꯛꯁꯨ ꯋꯥꯕꯒ ꯍꯜꯂꯛꯀꯅꯤ ꯑꯁꯤꯗ ꯑꯗꯨꯝ ꯇꯥꯏ
ꯅꯪ ꯊꯕꯛ ꯋꯥꯕ꯭ꯔꯣꯅꯦ ꯋꯥꯁꯤ ꯀꯥꯏꯗ ꯄꯣꯛꯉꯣꯗꯅꯣꯁꯤꯗꯤ ꯅꯪꯗꯤ ꯍꯔꯥꯎꯕ ꯉꯝꯃꯦ ꯂꯦ ꯅꯪꯗꯤ ꯅꯨꯉꯥꯏ ꯅꯨꯡꯉꯥꯏꯅ
ꯗꯨꯅꯦ ꯅꯣꯛꯈꯥꯏꯔꯤꯅꯦ ꯊꯕꯛ ꯅꯨꯃꯤꯠ ꯍꯍ ꯑꯗꯨꯅꯦ ꯄꯨꯟꯁꯤ ꯍꯥꯏꯁꯤꯗꯤ ꯑꯁꯤꯅꯦꯗꯅ ꯋꯥꯔꯁꯨ ꯋꯥꯗꯕ ꯁꯥꯔꯒ ꯁꯦꯁ ꯋꯥꯔꯤꯗꯣ ꯊꯃꯣꯏꯗꯗꯤ ꯀꯞꯄꯤꯕꯅꯤ ꯀꯥꯏꯅ ꯃꯄꯥꯟ ꯊꯣꯡꯗ ꯍꯔꯥꯎꯔꯁꯨ ꯀꯥꯏꯅꯀꯣ
ꯑꯟꯏꯟꯇꯦꯜꯂꯤꯖꯦꯕꯜ
ꯑꯟꯏꯟꯇꯦꯜꯂꯤꯖꯦꯕꯜ ꯑꯩ ꯁꯤꯔꯦꯗ
ꯗꯦ
ꯌꯥꯗ꯭ꯔꯦꯗ ꯃꯄꯥꯟ ꯊꯣꯡꯗ ꯅꯣꯛꯑꯁꯨꯨ ꯃꯅꯨꯡꯗꯗꯤ ꯀꯞꯄꯦ ꯀꯥꯏꯗꯨꯅꯦ ꯑꯩꯈꯣꯏꯗꯤ
ꯄꯪꯃꯅꯤꯁꯤꯗꯤ
ꯋꯥꯔꯤꯗꯣ ꯑꯗꯨꯝꯗꯤ ꯅꯨꯡꯉꯥꯏꯕꯅꯦ ꯎꯄꯥꯏ ꯂꯩꯇꯦ ꯁꯤꯒꯨꯝꯕ ꯋꯥꯔꯤ ꯅꯠꯇ꯭ꯔꯗꯤ
ꯑꯣ